ꯑꯥ
ꯀꯔꯤ ꯇꯧꯕ꯭ꯔꯣ
ꯇꯥꯏ ꯀꯗ ꯑꯣꯏꯔꯤꯅ
ꯑꯩꯈꯣꯏ ꯑꯩꯗ ꯑꯗꯨꯝ ꯃꯄꯥꯟꯗ ꯀꯣꯏꯔꯒ ꯂꯩꯌꯦ ꯅꯪꯗꯤ
ꯑꯩꯁꯨ ꯑꯗꯨꯝ ꯀꯣꯏꯔꯒ ꯂꯩꯌꯦ ꯍꯥꯏꯕꯗꯤ ꯉꯔꯥꯡꯗꯣ
ꯎꯝ
ꯐꯖꯅ ꯅꯣꯡ ꯆꯨꯕꯤꯕ ꯃꯥꯜꯂꯦ ꯈꯪꯗꯕ ꯍꯥꯏꯕꯗꯤ ꯗꯥꯎꯟꯁꯇꯤꯌꯥꯔꯗ ꯂꯩꯕꯒꯤꯀꯣ
ꯑ
ꯀꯥꯔꯛꯄꯅꯦꯕ ꯗꯥꯎꯟ ꯁ꯭ꯇꯤꯌꯔꯗꯤ ꯌꯥꯝ ꯁꯥꯏꯕꯀꯣ ꯃꯤꯗꯜꯗ ꯂꯩꯕꯒꯤ
ꯍꯣꯏ
ꯑꯗꯨ ꯌꯦꯡꯒꯦ ꯇꯧꯔꯒ ꯀꯥꯔꯛꯄ ꯀꯥꯟꯗ ꯅꯣꯡ ꯆꯨꯔꯝ ꯌꯥꯝꯅ ꯅꯨꯡꯉꯥꯏꯌꯪ ꯅꯣꯡ ꯑꯣꯏ ꯆꯨꯕ ꯃꯥꯜꯂꯦ
ꯎꯝ ꯑꯩꯈꯣꯏꯉꯣꯟꯗꯗꯤ ꯆꯨꯗꯦ
ꯑꯗꯨꯃꯥꯏꯅ ꯇꯧꯕꯅꯤꯗ ꯃꯐꯝ ꯃꯐꯝ ꯃꯐꯝ ꯑꯃꯗ ꯆꯨꯕ ꯃꯐꯝ ꯑꯃꯗ ꯆꯨ
ꯎꯝ ꯅꯪꯗꯤ ꯗ꯭ꯔꯃꯥꯒꯨꯝꯕ ꯌꯦꯡꯗ꯭ꯔꯣ
ꯌꯦꯡꯉꯦ ꯐꯖꯅ ꯌꯦꯡꯉꯦ ꯑꯩꯗꯤ ꯅꯪꯗꯤ
ꯎꯁ ꯑꯍꯤꯡ ꯇꯨꯝꯗꯕ ꯀꯥꯟꯗꯁꯨ ꯌꯥꯎꯋꯦꯍꯦ ꯀꯔꯤ ꯀꯔꯝꯕꯅ ꯏꯌꯥꯝꯕ ꯄꯥꯝꯕ꯭ꯔꯥ
ꯑꯩꯔꯣ ꯎꯝ ꯊꯥꯏꯂꯦꯟꯒꯨꯝꯕ ꯀꯣꯔꯦꯟꯒꯨꯝꯕꯁꯨ ꯄꯥ ꯌꯥ ꯑꯗꯨ ꯄꯥꯝꯃꯦ ꯅꯪꯗꯤ
ꯑꯩ ꯍꯧ ꯑꯩ ꯍꯧꯖꯤꯛꯇꯤ ꯑꯗꯨꯝ ꯑꯁ ꯀꯣꯔꯤꯌꯟꯗꯨ ꯌꯦꯡꯉꯦꯕ ꯑꯗꯨ ꯃꯣꯏꯗꯣ
ꯎꯝ
ꯀꯣꯔꯤꯌꯟ ꯍꯦꯟꯅꯗꯤ ꯑꯩꯗꯤ ꯆꯥꯏꯅꯤꯁꯅ ꯄꯥꯝꯃꯦ ꯑꯩꯗꯤ
ꯑꯣ ꯌꯥꯝ ꯐꯩ ꯆꯥꯏꯅꯤꯁꯁꯨ ꯑꯗꯨꯝ ꯌꯥꯏ ꯃꯣꯏꯒꯤ ꯒꯨꯝꯕꯗꯣ ꯌꯦꯡꯕ ꯅꯨꯡꯉꯥꯏ ꯗ꯭ꯔꯃꯥꯗꯣ
ꯍꯥꯏ ꯆꯥꯏꯅꯤꯁꯀꯤ ꯗ꯭ꯔꯃꯥ ꯑꯃ ꯌꯦꯡꯉꯒ ꯂꯩꯕ ꯍꯧꯖꯤꯛꯇꯣ ꯑꯁ ꯋꯥꯏ
ꯍꯌꯦꯡ ꯉꯁꯤꯗꯤ ꯀꯔꯤ ꯄ꯭ꯂꯥꯟ ꯂꯩꯒꯦ ꯆꯠꯅꯤꯡ ꯊꯣꯡꯅꯤ ꯉꯥꯏ
ꯉꯁꯤꯗꯣ ꯎꯝ ꯉꯁꯤꯗꯤ ꯀꯔꯤꯁꯨ ꯂꯩꯒꯗꯧꯕ ꯃꯥꯟꯗꯦ ꯑꯩꯈꯣꯏꯗꯤ ꯍꯦꯛ ꯑꯩꯈꯣꯏꯗꯤ ꯍꯦꯛ ꯀꯩꯅꯣ ꯇꯧꯕꯗꯣ ꯆꯥꯛ ꯆꯥꯕ ꯍꯦꯛ ꯂꯣꯏꯔꯒ ꯑꯗꯨꯝ ꯍꯩ ꯆꯥꯔꯒ ꯍꯩꯅꯧꯗꯨ ꯆꯥꯔꯒ ꯑꯗꯨꯝ
ꯁꯅꯥꯕ ꯀꯥꯟꯗ ꯃꯇꯝ ꯌꯥꯝ ꯆꯠꯈ꯭ꯔꯅꯤ
ꯑꯣ
ꯅꯣꯏꯗꯤ
ꯑꯩꯅ ꯏꯃꯥꯟꯅꯕꯤꯗꯣ ꯀꯩꯅꯣ ꯆꯠꯁꯦ ꯍꯥꯏꯌꯦ ꯁꯣꯄꯤꯡꯒꯨꯝꯕ ꯆꯠꯁꯦ ꯍꯥꯏꯌꯦ ꯉꯁꯤꯁꯦ ꯉꯁꯥꯏꯗꯣ ꯃꯥꯅ ꯍꯥꯏꯔꯛꯑꯦ ꯑꯗꯨ ꯎꯝ ꯑꯗꯨꯅꯦ ꯁꯟꯗꯦꯗꯀꯣ ꯄꯨꯟꯒꯅꯤ ꯀꯩ ꯍꯥꯏꯁꯤꯔ ꯑꯅꯧ ꯑꯅꯧꯕ ꯑꯗꯨꯝ ꯂꯥꯛ ꯔꯦ ꯕꯀꯣ ꯃꯣꯏ ꯆꯥꯖꯇꯣ
ꯎꯝ
ꯑꯗꯨ ꯑꯣꯏꯕꯩ ꯑ ꯑꯗꯨ ꯑꯣꯏꯕꯒꯤ ꯐꯖ ꯀꯩ ꯍꯥꯏꯁꯤꯔꯥ ꯁꯦꯠꯃꯤꯟꯅꯁꯦ ꯍꯥꯏꯕ ꯗꯤꯖꯥꯏꯟꯗꯣ ꯑꯗꯨ ꯌꯦꯡꯕ ꯆꯠꯁꯦ ꯍꯥꯏ ꯎꯝ ꯂꯣꯏꯒꯤ ꯌꯦꯡꯕ ꯆꯠꯁꯤꯔ ꯍꯥꯏ ꯑꯗꯣ ꯆꯠꯁꯤꯔꯥ ꯍꯥꯏꯗ ꯃꯣꯏꯗ ꯐꯔꯗꯤ ꯆꯠꯄꯁꯨ ꯅꯨꯡꯉꯥꯏꯌꯦ ꯍꯥꯏꯕꯗꯤ ꯁꯥꯔꯗꯤ ꯊꯣꯛꯅꯤꯡꯗꯦꯅ ꯃꯄꯥꯟꯒ
ꯍꯣꯏ ꯑꯗꯨ ꯁꯥꯕ ꯀꯨꯝꯕꯗꯤ ꯑ ꯂꯝ ꯒꯧꯨꯝꯕꯗ ꯌꯥꯝ ꯎꯔ ꯂꯩꯐꯝꯗꯨꯒꯣ
ꯎꯝ
ꯑꯁ ꯑꯩꯈꯣꯏꯁꯨ ꯑꯗꯨꯃꯥꯏꯅ ꯇꯧꯒꯜꯂꯦ ꯑꯁ ꯐꯣꯇꯣ ꯀꯥꯞꯀꯅꯤ ꯍꯥꯏꯅ
ꯑ ꯑꯗꯨ ꯍꯥꯏꯔꯒ ꯑꯩꯈꯣꯏ ꯏꯃꯥꯟꯅꯕꯤ ꯑꯃ ꯂꯩꯌꯦꯕ ꯑꯩꯈꯣꯏꯗꯤ ꯑꯗꯨꯝ ꯆꯠ ꯑꯩꯈꯣꯏꯁꯨ ꯑꯗꯨꯝ ꯆꯠꯂꯤ ꯕꯀꯣ ꯑꯗꯨ ꯇꯧꯕꯗꯨ
ꯑꯝ
ꯑꯗꯨꯝ ꯗ꯭ꯔꯦꯁ ꯀꯨꯝꯕ ꯄꯥꯏ ꯑꯗꯨꯝ ꯗ꯭ꯔꯦꯁ ꯀꯨꯝꯕ ꯄꯥꯏꯌꯣ ꯍꯥꯏꯅ ꯍꯥꯏꯔꯒ ꯑꯗꯨꯝ ꯐꯣꯇꯣꯒꯨꯝꯕ ꯀꯥꯞꯄ ꯆꯠꯄꯅꯦꯕ ꯑꯩꯈꯣꯏꯁꯨ ꯑꯗꯨꯝ ꯆꯥꯅꯕꯒꯨꯝꯕ ꯌꯥꯝ ꯄꯨꯔꯒ ꯑꯗ ꯑꯩꯈꯣꯏꯗꯤ ꯂꯩꯌꯦꯅꯀꯣ ꯑꯗꯨꯝ ꯑꯥ ꯐꯖꯗ꯭ꯔꯗꯤ ꯌꯥꯗꯦꯕ ꯐꯖꯕ ꯍꯥꯏꯕꯗꯤ ꯑꯗꯨꯝ ꯆꯥꯅꯉꯥꯏ ꯊꯝꯕ ꯐꯥꯎꯁꯨ ꯑꯗꯨꯝ ꯐꯖꯗꯕ ꯌꯥꯗꯦꯕ
ꯍꯣꯏ
ꯑ ꯑꯩꯈꯣꯏꯗꯣ ꯑꯉꯧꯕꯒꯨꯝꯕ ꯄꯥꯏꯌꯦꯕ ꯑꯩꯈꯣꯏꯁꯨ ꯑꯉꯧꯕ ꯍꯥꯏꯕꯗꯤ ꯐꯤ ꯑꯉꯧꯕꯗꯨ
ꯎꯝ ꯍꯣꯏ
ꯑꯗꯨꯒꯨꯝꯕ ꯊꯥꯔꯒ ꯀꯥꯞꯀꯅꯤꯕꯀꯣ ꯑꯗꯣ ꯀꯥꯞꯄꯗꯨ ꯑꯁ
ꯎꯝ
ꯑꯩꯈꯣꯏꯗꯤ ꯌꯥꯝ ꯇꯧꯒꯂꯦ ꯍꯣꯏ ꯑꯗꯨꯃꯥꯏꯅ ꯀꯥꯞꯄꯗꯣ ꯑꯗꯨꯒꯀꯣ ꯂꯥꯁꯇ ꯐꯨꯇꯣ ꯊꯥꯔꯛꯑꯣ ꯍꯥꯏꯕ ꯀꯥꯟꯗ ꯑꯊꯤꯊꯤꯕꯒꯨꯝꯕ ꯉꯥꯛꯇ ꯊꯥꯔꯛꯄ ꯑꯁ
ꯑꯣ ꯅꯣꯏ ꯅ ꯑꯥ ꯅꯣꯏꯒꯤ ꯅꯪꯒꯤ ꯐ꯭ꯔꯦꯟꯁꯤꯡꯗꯣ ꯐꯣꯇꯣ ꯀꯥꯞꯄ ꯌꯥꯝ ꯍꯩ ꯅ ꯍꯩꯕ ꯃꯤ ꯑꯣꯢ ꯎꯅꯦ
ꯑ ꯍꯥꯏꯌꯦ
ꯎꯝ ꯍꯥꯏꯕꯗꯤ ꯐ꯭ꯔꯦꯟꯒꯤ ꯇ꯭ꯔꯦꯟꯒꯤ ꯃꯅꯥꯛꯇꯀꯣ ꯑꯗꯨꯝ ꯍꯩꯕꯗꯣ ꯍꯥꯏꯕꯗꯤ ꯑꯩꯈꯣꯏꯒꯨꯝ ꯑꯩꯈꯣꯏꯅ ꯑꯦꯖꯝ ꯑꯗꯨꯝ ꯆꯠꯊꯣꯛꯄ ꯆꯠꯁꯤꯟ ꯇꯧꯕ ꯀꯥꯟꯗ ꯑꯗꯨꯝ ꯀꯥꯞꯄꯤꯌꯣ ꯍꯥꯏꯔ ꯈꯔ ꯅꯨꯡꯉꯥꯏꯅ ꯅꯨꯄꯤꯒꯤꯗꯤ ꯑꯁꯤ ꯐꯣꯇꯣ ꯍꯥꯏ ꯑꯣ
ꯍꯣꯏ ꯑꯗꯨ ꯏꯃꯥꯟꯅꯕꯤ ꯑꯃꯗꯤ ꯌꯥꯝ ꯍꯩꯕꯅꯤ ꯃꯥꯗꯤ ꯃꯥꯗꯤ ꯐꯣꯇꯣ ꯀꯥꯞꯄꯗꯨ ꯌꯥꯝ ꯐꯖ ꯐꯖꯅ ꯀꯥꯞꯄꯗꯣ
ꯎꯝ
ꯑꯗꯨꯒ ꯃꯥꯗꯤ ꯀꯃꯥꯏꯅ ꯀꯥꯞꯄ꯭ꯔꯥ ꯈꯪꯗꯦ ꯌꯥꯝ ꯍꯩꯌꯦꯕ ꯑꯗꯨꯝ ꯑꯗꯨꯝ ꯁꯦꯞ ꯇꯥꯕꯗꯣ ꯑꯗꯨꯝ ꯑꯗꯣ ꯃꯥꯗꯣ ꯍꯟꯗꯛꯇꯣ ꯂꯩꯇ꯭ꯔꯕ ꯆꯠꯈ꯭ꯔꯕ ꯃꯥꯗꯣ
ꯑꯣ
ꯀꯩꯅꯣ ꯇ꯭ꯔꯦꯅꯤꯡ ꯇꯧꯕ ꯆꯠꯈ꯭ꯔꯕꯒꯤ
ꯑ
ꯐꯣꯇꯣ ꯀꯥꯞꯄꯗꯣ ꯄꯥꯛ ꯍꯩꯇ꯭ꯔꯕ
ꯎꯝ
ꯑꯩꯈꯣꯏꯗꯨ ꯑꯩꯈꯣꯏꯗꯨ ꯏꯃꯥꯟꯅꯕꯤ ꯑꯥ ꯑꯁꯤ ꯑꯩꯈꯣꯏ ꯈꯨꯟꯗ ꯑꯩꯈꯣꯏꯒꯤ ꯑ ꯑꯩꯈꯣꯏ ꯒ꯭ꯔꯨꯞꯇꯣ ꯃꯤ ꯌꯥꯝꯃꯦꯕꯀꯣ
ꯑꯥ
ꯑꯗꯣ ꯍꯟꯗꯛꯇꯤ ꯑꯃꯨꯛ ꯑꯐꯥꯎꯕ ꯂꯩꯇ꯭ꯔꯦ
ꯎꯝ
ꯈꯔꯅ ꯌꯨꯝ ꯄꯥꯟꯈ꯭ꯔꯦ ꯑꯗꯣ ꯍꯧꯖꯤꯛꯇꯤ ꯑꯩꯈꯣꯏ ꯑꯅꯤ ꯂꯩꯌꯦ ꯑꯗꯣ ꯑꯩꯈꯣꯏꯅꯤꯗꯣ ꯌꯨꯝ ꯅꯛꯅꯕ ꯑꯗꯨꯒꯤ ꯑꯗꯨꯝ ꯕꯣꯜ ꯌꯦꯡꯕ ꯑꯩꯈꯣꯏꯅꯤꯗꯣ
ꯎꯝ
ꯑꯅꯤꯉꯛꯇ ꯂꯩꯈ꯭ꯔꯦ ꯍꯧꯖꯤꯛꯇꯤ ꯑꯇꯩꯈꯣꯏꯗꯤ ꯑꯗꯨꯝ ꯃꯄꯥꯟꯗ ꯆꯠꯈ꯭ꯔꯕꯗꯨ
ꯎꯝ
ꯅꯣꯏꯗꯤ ꯌꯥꯝ ꯌꯥꯝꯅꯗꯤ ꯅꯨꯡꯉꯥꯏꯔꯝꯅꯤꯅ ꯅꯣꯏꯗꯤ
ꯑꯣ ꯑꯗꯨꯝ ꯅꯨꯡꯉꯥꯏꯌꯦ ꯁꯤꯡꯁꯤꯗ ꯑꯗꯨꯝ ꯐ ꯅꯪꯗꯣ ꯊꯀꯥꯕꯤ ꯁ ꯑꯗꯣ ꯌꯥꯝꯅ ꯅꯨꯡꯉꯥꯏꯔꯝꯅꯦ ꯑꯗꯨꯗ ꯍꯦꯟꯅ ꯇꯥꯕ ꯀꯥꯟꯗ ꯌꯥꯝ ꯅꯨꯡꯉꯥꯏꯔꯦ
ꯑꯁ ꯅꯨꯡꯉꯥꯏꯌꯦ ꯑꯩꯈꯣꯏꯅ ꯆꯠꯄꯗꯨ ꯄꯨꯔꯥ ꯇꯨꯔꯦꯟ ꯃꯅꯥꯛꯇꯅꯦꯕ ꯑꯗꯨ ꯃꯐꯝꯗꯨ ꯌꯥꯝ ꯅꯨꯡꯉꯥꯏꯕ ꯑ ꯑꯉꯧꯕ ꯌꯥꯝ ꯄꯥꯟꯕꯅꯦꯕ ꯑꯗꯨꯐꯝꯗꯨ ꯑꯩꯈꯣꯏ ꯂꯝꯗꯤ ꯅꯠꯇꯦꯕ ꯑꯗꯨ ꯎ ꯑꯩꯈꯣꯏ ꯈꯔ ꯆꯠꯂꯒ ꯈꯔ ꯂꯥꯞꯇꯤ ꯂꯥꯞꯄꯤꯀꯣ ꯑꯗꯨ ꯆꯠꯄꯗꯨ ꯃꯐꯝꯗꯨ ꯇꯨꯔꯦꯟ ꯂꯩꯔꯒ ꯑꯉꯧꯕ ꯌꯥꯝ ꯄꯥꯅꯤ ꯄꯥꯜꯂꯤꯕ ꯑꯗꯨꯒ
ꯕꯦꯁꯤ ꯏꯕꯥꯏ ꯀꯨꯝꯕ ꯊꯥꯔꯒ ꯑꯗꯨ ꯑꯩꯈꯣꯏꯗ ꯆꯥꯕ ꯂꯣꯏꯈ꯭ꯔꯦ ꯇꯣ ꯀꯥꯞꯄ ꯂꯣꯏꯈ꯭ꯔꯦ ꯑꯗꯨꯒ ꯂꯥꯁꯇ ꯏꯔꯨꯕ
ꯑꯣ ꯑ ꯑꯩꯗ ꯅꯨꯡꯉꯥꯏꯔꯝꯦ
ꯅꯨꯡꯉꯥꯏꯌꯦ ꯑꯁ ꯏꯁꯤꯡꯁꯨ ꯌꯥꯝ ꯁꯦꯡꯉꯦꯕꯀꯣ ꯑꯗꯨ ꯑꯗꯨ ꯃꯐꯝꯗ ꯑꯩꯈꯣꯏꯁꯨ ꯐꯥꯔꯁ ꯑ ꯍꯥꯥꯟꯕꯅꯦꯕ ꯆꯠꯄꯗꯣ
ꯎꯝ
ꯑꯁ ꯅꯨꯡꯉꯥꯏꯌꯦ ꯑꯁ ꯏꯔꯨꯕꯅ ꯍꯦꯟꯅ ꯅꯨꯡꯉꯥꯏꯌꯦ
ꯅꯪ ꯐ꯭ꯔꯦꯟꯁꯤꯡꯁꯨ ꯂꯣꯏꯅ ꯌꯥꯎꯔꯝꯃꯤ
ꯑꯣ ꯑꯗꯨꯀꯥꯟꯗꯗꯤ ꯌꯥꯎꯋꯦ ꯑꯩꯈꯣꯏ ꯃꯤ ꯌꯥꯝꯃꯦ ꯑꯗꯨꯀꯥꯟꯗꯗꯤ
ꯃꯅꯨꯡꯉ ꯀꯅꯤ ꯑꯁꯤꯒꯨꯝꯅ ꯃꯔꯤ ꯂꯩꯕꯁꯨ ꯀꯣ
ꯍꯣꯏ ꯍꯣꯏ ꯑꯗꯨꯁꯨ ꯑꯩꯣꯏꯗꯨ ꯒꯥꯔꯤ ꯃꯆꯥꯅ ꯂꯣꯏꯅ ꯆꯠꯄꯅꯦꯕ ꯑꯁ ꯅꯨꯡꯉꯥꯏꯌꯦ ꯑꯗꯨ ꯐꯪꯅꯔꯣꯏ ꯍꯧꯖꯤꯛꯇꯤ
ꯑꯣ ꯅꯪꯟꯅ ꯈ꯭ꯋꯥꯏꯗ ꯅꯨꯃꯤꯠ ꯅꯨꯡꯉꯥꯏꯈꯤꯕ ꯅꯨꯃꯤꯠꯇꯣ ꯀꯔꯝꯕ ꯅꯨꯃꯤꯠ ꯑꯗꯨꯝ ꯅꯨꯃꯤꯠꯀꯤꯗ ꯋꯥꯔꯤ ꯂꯤꯔꯛꯑꯣꯅꯦ
ꯑꯩꯈꯣꯏ ꯑꯩꯈꯣꯏꯒꯤ ꯑꯁꯤ ꯑꯩꯈꯣꯏ ꯈꯨꯟꯗ ꯂꯝ ꯂꯩ ꯑꯩꯈꯣꯏ ꯈꯨꯟꯒꯤ ꯂꯝꯗꯨ
ꯎꯝ
ꯑꯩꯈꯣꯏ ꯈꯨꯟꯗꯣ ꯎꯝ ꯌꯥꯝ ꯑꯗꯨꯒꯨꯝꯕ ꯆꯠꯄ ꯃꯐꯝꯗꯨ ꯌꯥꯝ ꯂꯩꯌꯦꯕ
ꯎꯝ
ꯎ ꯑꯆꯕꯒꯨꯝꯕ ꯂꯩꯔꯒ ꯃꯈꯥꯗ ꯑꯗꯨꯝ ꯐꯣꯝꯂꯒ ꯇꯧꯕꯗꯣ
ꯎꯝ
ꯆꯥꯕꯒꯨꯝꯕꯗꯨ ꯌꯥꯝ ꯅꯨꯡꯉꯥꯏꯕ ꯃꯐꯝ ꯌꯥꯝ ꯂꯩꯌꯦꯕ
ꯎꯝ
ꯑꯗꯨ ꯑꯗꯨ ꯃꯐꯝꯐꯝꯗ ꯅꯣꯡꯃ ꯑꯗꯨꯅ ꯍꯦꯟꯅ ꯅꯨꯡꯉꯥꯏꯌꯦ ꯑꯗꯨ ꯑꯗꯨꯝ ꯅꯨꯡꯁꯤꯠ ꯁꯨ ꯌꯥꯝ ꯂꯥꯛꯄꯗꯨ
ꯑ
ꯑꯗꯨꯗ ꯑꯩꯈꯣꯏ ꯆꯠꯂꯒ ꯀꯣ ꯇꯨꯝꯈ꯭ꯔꯦ ꯇꯨꯝꯂꯒ ꯑꯃꯨꯛꯒ ꯎꯝ ꯆꯥꯛ ꯂꯥꯝꯈ꯭ꯔꯦ ꯍꯥꯏꯕ ꯀꯥꯟꯗ ꯑꯃꯨꯛꯒ ꯆꯥꯕꯗꯨ
ꯎꯝ
ꯑꯃꯨꯛꯒ ꯑꯗꯨ ꯑꯗꯨ ꯅꯨꯃꯤꯠꯇꯨ ꯌꯥꯝ ꯅꯨꯡꯉꯥꯏꯌꯦ ꯑꯩꯈꯣꯏꯗꯣ ꯊꯦꯡꯅ ꯂꯥꯛꯑꯒꯀꯣ
ꯎꯝ
ꯑꯁ ꯚꯤꯗꯤꯑꯣꯒꯨꯝꯕ ꯅꯝꯔꯒ ꯑꯗꯨꯝ ꯑꯩꯈꯣꯏꯅ ꯆꯥꯕꯗꯨ ꯚꯤꯗꯤꯑꯣ ꯅꯝꯔꯒ ꯊꯝꯕꯗꯨ ꯃꯦꯝ ꯑꯗꯨꯝ ꯍꯌꯦꯡꯋꯥꯏ ꯌꯦꯡꯂꯒ ꯑꯗꯨꯝ ꯅꯨꯡꯁꯤꯌꯦꯀꯣ
ꯎꯝ
ꯅꯨꯡꯁꯤ
ꯑꯗꯨꯅ ꯎꯝ ꯀꯩ ꯍꯥꯏꯁꯦ ꯅꯣꯏ ꯅꯤꯅꯦꯈꯣꯏ ꯅꯨꯡꯃꯤꯗꯥꯡꯒꯨꯝꯕ ꯑꯗꯨꯝ ꯆꯠꯄꯁꯨ ꯌꯥꯎꯕ꯭ꯔꯥ ꯀꯣꯏꯕꯒꯨꯝꯕ ꯀꯧꯕ ꯀꯥꯟꯗ
ꯎꯝ ꯗꯤꯁ ꯌꯔ ꯉꯥꯛꯇꯅꯦ ꯑꯩꯅ ꯌꯨꯝꯗ ꯂꯩꯕꯗꯨ
ꯑꯣ
ꯑ ꯂꯥꯁ ꯏꯌꯥꯔꯗꯤ ꯑ ꯑꯩꯈꯣꯏ ꯑꯟꯇꯤꯈꯣꯏꯒꯤ ꯃꯐꯝꯗ ꯆꯠꯂꯦꯕ
ꯑꯥ
ꯑꯥ ꯑꯗꯨꯗ ꯂꯩꯌꯦꯕ
ꯑꯥ
ꯑꯗꯨꯗ ꯂꯩꯔꯒ ꯑꯩꯗꯨ ꯗꯤꯁ ꯏꯌꯔꯗ ꯊꯣꯛꯂꯛꯄꯅꯦꯕ ꯑꯗꯨ ꯂꯥꯁ ꯏꯌꯔꯕꯨꯠ ꯗꯤ ꯑꯗꯨꯗ ꯑꯗꯨꯝ ꯂꯩꯈ꯭ꯔꯦ ꯇꯝꯂꯒꯀꯣ ꯀꯝꯄꯨꯇꯔꯒꯨꯝꯕ ꯇꯝꯂꯒ
ꯑ
ꯑꯗꯨꯅꯗꯤ ꯁꯤꯌꯔꯗꯨ ꯊꯣꯛꯄ ꯀꯥꯟꯗ ꯑ ꯏꯃꯥꯟꯅꯕꯤꯈꯣꯏꯁꯨ ꯑꯝꯐꯥꯎ ꯂꯩꯔꯝꯗ꯭ꯔꯦꯕ
ꯑꯣ ꯃꯃꯣꯏꯁꯨ ꯊꯕꯛꯒꯨꯝꯕ ꯆꯠꯄꯒꯤ ꯑꯣꯏꯔꯝꯅꯤ ꯃꯣꯏꯅ ꯀꯥꯏꯅꯤꯡꯒꯨꯝꯕ
ꯊꯕꯛꯀꯨꯝꯕ ꯆꯠꯄ ꯑꯗꯣ ꯑꯍꯨꯝ ꯑꯃꯗꯤ ꯌꯨꯝ ꯄꯥꯟꯈ꯭ꯔꯦ
ꯑꯣ ꯅꯤꯡꯁꯤꯡꯔꯝꯅꯦ ꯅꯣꯏꯅ ꯇꯧꯈꯤꯕꯁꯤꯡꯗꯣ ꯃꯣꯏ ꯌꯨꯝ ꯄꯥꯟꯗ꯭ꯔꯤꯉꯩꯗ
ꯑꯗꯨ ꯑꯥ ꯑꯗꯨ ꯑꯗꯨꯗꯨ ꯑ ꯃꯥꯅ ꯎꯝ ꯃꯥꯗꯨ ꯆꯦꯟꯈ꯭ꯔꯦ ꯍꯥꯏꯅ ꯇꯥꯈ꯭ꯔꯦꯕꯀꯣ ꯑꯗꯨꯗꯤ ꯑꯩꯈꯣꯏ ꯌꯨꯝꯒ ꯌꯥꯝ ꯅꯛꯅꯩꯕ ꯑꯩꯈꯣꯏꯅꯤꯗꯣ ꯌꯥꯝ ꯑ ꯀ꯭ꯂꯥꯁꯁꯨ ꯆꯞ ꯃꯥꯟꯅꯩꯕ ꯑꯩꯈꯣꯏꯅꯤꯗꯣ
ꯑꯥ
ꯑꯗꯣ ꯃꯥ ꯆꯦꯟꯈ꯭ꯔꯦ ꯍꯥꯏꯅ ꯄꯥꯎ ꯄꯤꯈ꯭ꯔꯦ ꯑꯗꯨꯒꯥꯟꯗꯗꯤ ꯑꯩꯗꯨ ꯃꯣꯏ ꯍꯥꯏꯅꯕ ꯂꯥꯛꯑꯦꯀꯣ ꯑꯗꯨꯒ ꯂꯥꯛꯄ ꯀꯥꯟꯗ ꯑꯁ ꯏꯕꯥꯅꯤ ꯀꯞ ꯁꯤꯗꯤ
ꯎꯝ
ꯃꯥꯁꯨ ꯃꯥꯁꯨ ꯀꯔꯤ ꯍꯥꯏ ꯆꯠꯅꯤꯡꯗꯕꯗꯨ ꯎꯄꯥꯏ ꯂꯩꯇꯕꯗꯨ
ꯑꯣꯡ
ꯑꯗꯨꯝ ꯂꯩꯌꯦꯅꯥ ꯃꯥꯟꯅꯗꯦꯅꯀꯣ
ꯎꯝ ꯃꯥꯅꯤ ꯅꯪꯁꯨ ꯅꯪꯒꯤ ꯐ꯭ꯔꯦꯟꯁꯤꯡꯕꯨ ꯅꯤꯡꯁꯤꯡꯔꯝꯅꯤ ꯌꯥꯝ
ꯑꯁ ꯅꯨꯡꯁꯤꯌꯦ ꯃꯣꯏꯅꯣ
ꯎꯝ
ꯑꯣꯏꯗꯤ ꯌꯨꯝꯄꯥꯟ ꯭ꯔꯕꯅꯤꯅ ꯄꯨꯟꯕꯁꯨ ꯐꯪꯗ꯭ꯔꯦ ꯃꯥꯟꯅꯗ꯭ꯔꯦꯔꯤꯕ
ꯎꯝ
ꯀꯣꯏꯕꯁꯨ ꯌꯥꯔꯔꯣꯏꯕ ꯑꯗꯨꯃꯥꯏꯅ ꯆꯠꯄꯗꯣ
ꯎꯝ
ꯑꯩꯈꯣꯏꯗꯤ ꯍꯧꯖꯤꯛ ꯌꯥꯏꯅ ꯀꯁꯤ ꯃꯣꯏꯗꯤ ꯃꯥꯗꯤ ꯌꯥꯗ꯭ꯔꯦꯕ
ꯎꯝ ꯌꯨꯝ ꯄꯥꯝꯕꯒ ꯌꯨꯝ ꯄꯥꯖꯕ ꯀꯣ
ꯎ ꯑꯗꯨꯅꯦ ꯑꯁ ꯃꯥꯗꯣ ꯑꯩꯅ ꯍꯥꯏꯕꯅꯦꯕ ꯈꯔ ꯂꯩꯔꯒ ꯄꯥꯜꯂꯣ ꯍꯥꯏꯅ ꯌꯥꯗ꯭ꯔ
ꯎꯝ ꯎꯝ
ꯑꯈꯣꯏ
ꯑꯗꯨ ꯑꯣꯏꯔꯁꯨꯅ ꯃꯅ ꯀꯩꯅꯣ ꯃꯦꯃꯣꯔꯤꯁꯀꯨꯝꯕ ꯌꯥꯝ ꯇꯧꯏ ꯍꯥꯏꯅ ꯍ ꯎꯝ
ꯑꯩꯈꯣꯏꯗꯤ ꯈꯨꯟꯒꯤ ꯐꯪꯁꯟꯒꯨꯝꯕ ꯂꯩꯕ ꯀꯥꯟꯗꯁꯨ ꯑꯗꯨꯝ ꯖꯒꯣꯏ ꯁꯥꯒꯠꯂꯦꯕ
ꯑꯥ
ꯑꯗꯣ ꯁꯥꯔꯒꯗꯤ ꯃꯈꯣꯏꯗꯨ ꯁꯥꯔꯒ ꯑꯁ ꯖꯥꯖꯥ ꯇꯧꯕꯅꯦ
ꯎꯝ
ꯑꯗꯨꯒꯤ ꯎꯝ ꯑꯩꯈꯣꯏꯗ ꯖꯒꯣꯏ ꯁꯥꯒꯦ ꯍꯥꯏꯅ ꯇꯧꯕ ꯀꯥꯟꯗ
ꯎ
ꯑꯩꯈꯣꯏ ꯑꯪꯀꯜꯅ ꯇꯥꯟꯕꯀꯣ ꯏꯪꯕ ꯀꯥꯟꯗ ꯀꯔꯤ ꯖꯒꯣꯏ ꯇꯧꯔ ꯑꯁ ꯑꯗꯨ ꯑꯗꯨꯅꯃꯤꯠꯇꯨ ꯇꯧ꯭ꯔꯣ ꯇꯧꯒꯅꯨ ꯍꯥꯏꯕꯅꯦꯕ ꯑꯩꯈꯣꯏ ꯑꯪꯀꯜꯅ ꯏꯪꯉꯦꯅ ꯑꯗꯨ ꯃꯇꯝꯗꯗꯤꯀꯣ
ꯑꯥ
ꯑꯗꯣ ꯏꯪ ꯑꯩꯈꯣꯏꯅ ꯗꯥꯟꯁ ꯇꯧꯕ ꯃꯇꯝꯗꯨ ꯌꯥꯝ ꯌꯥꯝ ꯏꯪꯉꯦꯕ ꯀꯩꯅꯣꯗꯅꯦꯕ ꯏꯪꯕ ꯃꯇꯝꯗꯨꯅꯦꯕ
ꯎꯝ
ꯑꯗꯨ ꯑꯗꯨ